ꯑꯩꯗꯤ ꯇꯥꯔꯦ ꯑꯥ
ꯑꯩꯁꯨ ꯇꯥꯏꯌꯦ
ꯑꯩ ꯇꯥꯔꯦ ꯑꯗꯣ ꯅꯣꯏ ꯀꯩꯅꯣ ꯅꯣꯏ ꯑꯩ ꯑꯩꯗꯤ ꯆꯥ ꯉꯁꯥꯏ ꯆꯕꯨꯟ ꯑꯃ ꯍꯦꯛ ꯑꯣꯏ ꯑꯗꯨ ꯆꯥꯒꯅꯤ
ꯀꯔꯤꯌꯥ
ꯀꯩꯅꯣ ꯆꯥ ꯃꯌꯥꯝ ꯄꯥꯟꯕꯕ ꯑꯣ ꯑꯣ ꯑꯣ ꯖꯥꯝ ꯖꯝꯗꯣ ꯑꯦ ꯅꯣꯏꯒꯤ ꯄꯡ ꯑꯗꯨꯗ ꯃꯌꯥꯝ ꯄꯥꯜꯍꯧꯕꯅꯦ ꯈꯪꯕ꯭ꯔꯥꯏ ꯑꯩ ꯍꯥꯏꯖꯥꯠ
ꯑꯅꯧꯕ
ꯍꯣ ꯍꯣ ꯍꯣꯏ ꯑꯗꯨ ꯄꯔꯦꯡꯗꯣ ꯖꯥꯝꯒꯤ ꯖꯥꯝ ꯉꯥꯛꯇ ꯍꯍꯧꯕꯅꯦ ꯑꯩꯁꯦ ꯍꯦꯛꯇꯤ ꯍꯦꯛꯅꯤꯡꯉꯕꯅꯦꯕ ꯃꯊꯪ ꯂꯥꯛꯄꯗ ꯍꯦꯛ ꯇꯥꯔꯦ ꯅꯪꯗꯣ ꯈꯤꯇꯪ ꯀꯟꯅ ꯉꯥꯡꯉꯣ ꯇꯥꯗꯦ
ꯄꯈꯛ ꯑꯃ ꯇꯥꯁꯜꯂꯛꯑꯦ ꯍꯥꯏꯕ ꯐꯤꯅ ꯌꯥꯔ ꯍꯦꯛꯄꯅꯦꯕ
ꯎꯝ ꯐꯔꯦꯅꯦ ꯑꯗꯨꯗꯤ
ꯑꯗꯣ ꯐꯤꯗ ꯇꯥꯔꯛꯄꯩ ꯐꯔꯦ ꯏꯁꯥꯗꯒ ꯇꯥꯔꯝꯃꯗꯤ ꯂꯣꯏꯔꯦ
ꯑꯗꯨꯅꯦ ꯑꯩꯁ ꯑꯃꯨꯐꯛꯇꯤ ꯌꯥꯝ ꯇꯜꯂꯦ ꯅꯞꯈ꯭ꯔꯗꯤ ꯅꯣꯡ ꯈꯣꯡꯗ꯭ꯔꯤꯐꯥꯎ ꯊꯥꯗꯣꯛꯇꯦ ꯍꯥꯏꯅꯕꯅꯦ
ꯒ꯭ꯔꯤꯟ ꯃꯆꯨꯋꯥ
ꯑꯧ ꯌꯥꯝ ꯀꯥꯕꯗꯨꯅꯦ ꯍꯥꯏꯌꯦ
ꯉꯁ ꯑꯗꯨꯗꯤ ꯊꯛ ꯀꯧꯕꯅꯦ ꯀꯩꯅꯣ ꯅꯠꯇꯦ ꯎꯐꯛ ꯅꯠꯇꯦ ꯀꯧꯕꯅꯤ ꯃꯥꯟꯅꯗꯦ ꯑꯗꯨꯅ ꯑꯀꯥꯞꯄꯤꯅꯦꯕꯀꯣ
ꯑꯗꯨꯒ ꯍꯧꯖꯤꯛ ꯍꯧꯀꯤ ꯀꯩꯅꯣ ꯎꯐꯛ ꯍꯥꯏꯁꯤꯅ ꯅꯞꯈ꯭ꯔꯀꯥꯟꯗ ꯑꯗꯨꯝ ꯉꯛꯇꯒ ꯅꯞꯄꯗꯤ ꯏ ꯆꯨꯞꯄꯦꯒ ꯍꯥꯏꯅꯕꯗꯣ ꯑꯗꯨ ꯑꯣꯏꯗꯣꯏꯕ ꯃꯥꯟꯅꯗꯦ ꯀꯔꯤ
ꯑꯇꯨꯗꯤ ꯍꯥꯀꯠꯆꯔꯣꯏꯗ꯭ꯔꯥꯕ
ꯊꯔꯠꯇꯨꯗꯤ ꯍꯥꯒꯠꯆꯕꯤ ꯑꯣꯏꯗꯣꯏꯅꯦ ꯍꯥꯏꯗꯤ ꯀꯥꯞꯄ ꯀꯥꯟꯗ ꯃꯥꯗꯣ ꯅꯥꯔꯒꯅꯦ ꯃꯍꯨꯅꯤꯗꯅ ꯃꯣꯏꯖꯨ ꯀꯥꯞꯊꯣꯔꯛꯇꯣꯏꯗꯣ
ꯑꯗꯨꯗꯣ ꯀꯥꯞꯄꯀꯥꯟꯗ ꯅꯥꯏ ꯍꯥꯏꯕꯅꯦ ꯍꯥꯏꯗꯤ ꯇꯤꯜꯍꯥꯏꯈꯨꯝꯕꯤ ꯆꯨꯕꯩ
ꯀꯩꯅꯣꯗꯤ ꯐꯛ ꯑꯗꯣ ꯎꯐꯛꯇꯨꯅ ꯀꯃꯥꯏꯟ ꯇꯧꯗꯣꯏꯅꯣꯕ
ꯎꯐꯛꯁꯤꯅꯅꯦ ꯅꯞꯈ꯭ꯔꯅꯤꯗꯅ ꯅꯞꯄ ꯀꯥꯟꯗ ꯁꯨꯡꯛꯊꯥ ꯊꯥꯗꯣꯏꯗꯣꯏꯕ ꯏ ꯆꯨꯞꯄ ꯂꯩꯗꯣꯏꯕ
ꯀꯔꯤ
ꯀꯛꯐꯩꯒꯨꯝꯕꯅꯦ ꯑꯗꯨꯗꯤ
ꯃꯥꯅꯦ ꯑꯗꯣ ꯑꯝꯇꯥ ꯑꯝꯇꯥ ꯅꯞꯇ꯭ꯔꯤꯕꯅꯤꯅ ꯀꯃꯥꯏꯟ ꯇꯧꯒꯦꯗꯣ ꯈꯪꯗꯦꯕꯀꯣ ꯑꯗꯨꯗꯨꯅ
ꯅꯞꯇ꯭ꯔꯤꯕꯅꯤꯅꯒ ꯇꯧꯔꯛꯀꯥꯅꯨ
ꯑꯗꯨ ꯅꯞ ꯅꯞꯄꯁꯦ ꯀꯩꯅꯣꯒꯨꯝꯕꯗꯁꯨ ꯌꯥꯝ ꯅꯞꯀꯟꯕꯅꯦ ꯑꯥ ꯀꯔꯤ ꯃꯥꯜꯍꯩ ꯄꯥꯝꯕꯤꯗꯣ
ꯑꯥ
ꯑꯗꯨꯗꯁꯨ ꯌꯥꯝ ꯅꯞꯀꯟꯕꯅꯦ ꯑꯗꯒꯤ ꯍꯩꯗ ꯍꯩꯒꯨꯝꯕꯗ ꯑꯅꯝꯕꯅ ꯍꯦꯟꯅ ꯅꯞꯄ ꯄꯥꯜꯂꯦ ꯃꯣꯏꯁꯦ ꯍꯩꯅ ꯍꯦꯟꯅ ꯄꯥꯝꯕ ꯃꯥꯜꯂꯦ
ꯍꯩ ꯃꯅꯨꯡꯗꯗꯤ ꯆꯪꯗꯦ ꯑꯗꯣ ꯀꯣ
ꯍꯩ ꯃꯅꯨꯡꯗꯗꯤ ꯆꯪꯗꯦ ꯍꯩ ꯄꯥꯝꯕꯤꯗ ꯅꯞꯄ
ꯖꯥꯝꯗꯤ ꯇꯤꯟꯒ ꯑꯝꯇ ꯆꯥꯗꯦ ꯖꯥꯝꯁꯦ ꯖꯥꯝꯁꯦ ꯇꯤꯟꯒ ꯑꯝꯇꯥ ꯆꯥꯗꯦꯕ ꯃꯅꯨꯡꯗ
ꯑꯣ ꯑꯩ ꯖꯥꯝꯗꯨ ꯆꯥꯅꯤꯡꯉꯦ ꯑꯩ ꯃꯊꯪ ꯂꯥꯛꯄꯗ ꯍꯦꯛ ꯇꯥꯔꯦ
ꯅꯪ ꯂꯛꯄꯗ ꯋꯥ ꯑꯃ ꯇꯧꯔ ꯐꯤ ꯌꯥꯔ ꯍꯦꯛꯁꯦ
ꯍꯦꯛꯁꯦ ꯂꯣꯡ ꯗ꯭ꯔꯥꯏꯅ ꯍꯦꯛꯄꯗꯣ ꯈꯪꯕ꯭ꯔꯥ
ꯀꯩꯅꯣ ꯅꯣꯡꯖ꯭ꯔꯥꯕꯣ ꯂꯥꯎꯁꯜꯂꯛꯏꯀꯣ ꯍꯦꯛꯇꯥ ꯁꯥꯡꯉꯣꯏꯀꯣ
ꯀꯔꯤ ꯑꯉꯥꯡꯅꯣ ꯑꯥ ꯇꯥꯕ꯭ꯔꯥ ꯀꯧꯔꯛꯄꯗꯣ
ꯇꯥꯏꯌꯦ
ꯑꯗꯨꯅꯦ ꯉꯥꯎꯕ꯭ꯔꯥ ꯀꯩꯅꯣ ꯈꯪꯗꯦ ꯍꯥꯏꯕ
ꯅꯅꯥꯎ ꯄꯥꯔꯣ
ꯏꯅꯥꯎ ꯄꯤꯅꯤ
ꯑꯦ ꯅꯅꯥꯎ ꯄꯤꯅꯦ
ꯑꯍꯣꯏ
ꯅꯨꯄꯤ ꯃꯈꯣꯟꯕꯨ ꯃꯥꯟꯗꯦꯅꯦ
ꯅꯨꯄꯥ ꯃꯈꯣꯟ ꯃꯥꯟꯕ꯭ꯔꯥ
ꯃꯥꯜꯂꯦ
ꯅꯨꯄꯤꯅꯤ ꯅꯨꯄꯤ
ꯎꯝ
ꯅꯨꯄꯥ ꯅꯠꯇꯦ ꯅꯨꯄꯤꯅꯤ ꯑꯩꯁꯦ ꯍꯩꯅꯧ ꯃꯦꯠꯂ ꯃꯦꯠꯂꯒ ꯃꯨꯟꯕ ꯊꯤꯔꯤꯅꯦ
ꯍꯩꯅꯧꯒꯗꯤ ꯀꯨꯏꯔꯦꯗ ꯆꯥꯗꯕ ꯍꯩꯅꯧꯒꯤ ꯁꯤꯖꯟꯁꯦ ꯑꯩꯈꯣꯏꯅ ꯉꯟꯅ ꯂꯣꯏꯁꯟ ꯊꯣꯛꯈ꯭ꯔꯦ
ꯅꯣꯏꯅ ꯑꯗꯥꯏ ꯖꯒꯥꯗ ꯄꯥꯟꯕ ꯑꯣꯏꯔꯣ ꯑꯃꯗ ꯑꯣꯏꯔꯣ ꯅꯣꯏꯅ ꯃꯨꯟꯗ꯭ꯔꯤꯀꯥꯟꯗ ꯄꯪ ꯍꯦꯛꯇ ꯍꯦꯛꯇꯅ ꯆꯥꯊꯣꯛꯑꯦ
ꯑꯣ ꯑꯗꯣ ꯍꯧꯖꯤꯛ ꯍꯧꯖꯤꯛꯁꯨ ꯄꯥꯟꯗꯤ ꯄꯥꯜꯂꯦꯕꯀꯣ ꯃꯊꯛꯇ ꯑꯗꯣ ꯃꯊꯛ ꯋꯥꯏꯅ ꯑꯃꯨꯛ ꯍꯦꯛ ꯉꯝꯗꯕꯩ ꯀꯅꯥꯃꯨꯛ ꯍꯦꯛꯅꯗ꯭ꯔꯦꯕ
ꯎꯝ ꯑꯗꯨ ꯆꯩ ꯂꯩ ꯇꯥꯔꯗꯤ ꯑꯗꯨꯝ ꯍꯦꯛꯄꯕꯨꯗꯤ ꯉꯝꯅꯤ
ꯑꯧ ꯉꯥꯝꯅꯤꯑꯗꯣ ꯆꯩꯗꯣ ꯆꯩꯗꯣ ꯈꯪꯗꯦ ꯍꯩꯇꯦ ꯂꯩꯇꯦ ꯆꯩꯒ ꯑꯝꯇ ꯂꯩꯇꯦ
ꯆꯩ ꯂꯩꯇꯕꯒꯤꯅꯦ ꯀꯅꯥꯝ ꯍꯦꯛꯅꯗ꯭ꯔꯤꯗꯣ ꯇꯟꯗꯕ ꯃꯤ ꯑꯣꯏ ꯇꯥꯔꯗꯤ ꯍꯦꯛꯈꯤꯅꯤ ꯃꯣꯏ ꯀꯩꯅꯣꯒꯨꯝꯕ ꯇ꯭ꯔꯥꯏꯀꯨꯝꯕꯗꯤ ꯑꯗꯨꯝ ꯇꯟꯒꯟꯗꯦꯗꯅ ꯌꯥꯝ ꯄꯥꯛꯅꯁꯨ
ꯍꯣꯏ
ꯃꯣꯏꯒꯨꯝꯕꯗꯤ ꯑꯗꯨꯝ ꯍꯦꯛꯑꯝꯅꯤ ꯃꯣꯏꯗꯣ ꯐꯩꯅꯦ ꯃꯣꯏ ꯇꯟꯗ꯭ꯔꯤꯗꯣ ꯑꯩꯈꯣꯏꯗꯤ ꯌꯥꯝ ꯇꯟꯒꯜꯂꯦ
ꯑꯥ ꯃꯣꯏꯗꯤ ꯌꯥꯝ ꯃꯣꯏꯗꯤ ꯖꯥꯝꯁꯨ ꯄꯪꯍꯦꯛꯇ ꯍꯦꯛꯑꯦ ꯀꯥꯕꯨ ꯀꯥꯎ ꯀꯩ ꯑꯩ ꯈꯪꯗꯦ ꯒ꯭ꯌꯥꯟꯗ ꯇꯥꯗꯦ ꯃꯣꯏꯅꯦ ꯍꯦꯛꯇꯕ ꯂꯩꯇꯦ ꯑꯧ ꯃꯣꯏꯗꯤ ꯑꯩꯈꯣꯏꯅ ꯁꯨꯛꯆꯥ ꯆꯥꯗꯕ ꯄꯣꯠꯁꯨ ꯍꯦꯛꯑ ꯆꯥꯏ
ꯎꯝ
ꯃꯣꯢꯗꯤ
ꯑꯗꯨꯅꯦ ꯑꯗꯨ ꯐꯔꯤꯅꯦ
ꯑꯧ ꯑꯗꯩꯗꯤꯀꯣ ꯅꯍꯥꯟꯁꯦ ꯅꯣꯡꯃ ꯆꯨꯝꯅ ꯐꯝ ꯂꯩꯕꯅꯦꯕꯀꯣ ꯑꯗꯨꯒ ꯃꯅꯤꯡꯗ ꯆꯦꯡꯒꯨꯝ ꯑꯅꯤ ꯁꯥꯠꯀꯠꯂꯛꯄꯖꯥꯠꯅꯦꯕ
ꯎꯝ
ꯑꯩꯈꯣꯏꯗꯤ ꯎꯗꯦ ꯃꯣꯏꯗꯤ ꯇꯞ ꯂꯥꯎ ꯂꯥꯛꯑꯒ ꯑꯗꯨ ꯍꯦꯛꯂ ꯆꯠꯈ꯭ꯔꯦ
ꯆꯦꯡꯒꯨꯝꯗꯣ ꯆꯦꯡꯒꯨꯝꯗꯣ ꯑꯩꯈꯣꯏꯗꯤ ꯃꯁꯛ ꯈꯪꯗꯦ ꯍꯥꯏꯕ
ꯈꯪꯉꯦꯕꯀꯣ ꯑꯗ ꯉꯍꯥꯛꯇꯪ ꯆꯨꯝꯅ ꯍꯥꯏꯗꯤ ꯑꯥ ꯍꯥꯏꯗꯤ ꯑꯗꯨ ꯍꯦꯛꯄ ꯆꯠꯄ ꯅꯠꯇꯕꯅꯤꯅ ꯂꯝꯕꯤ ꯁꯨꯝ ꯆꯠꯂꯒ ꯋꯥꯔꯦꯅ ꯉꯥꯏꯍꯥꯛꯇꯪ ꯐꯝꯕꯅꯤꯅ ꯃꯅꯤꯡꯗ ꯍꯧꯕ ꯈꯣꯠꯄꯗꯣ ꯎꯗꯕꯗꯣ
ꯎꯝ ꯑꯗꯨꯒ ꯑꯩꯈꯣꯏꯗꯤ ꯑꯅꯝꯕꯅꯁꯨ ꯍꯦꯛ ꯀꯟꯗꯦꯗꯅ ꯃꯣꯏꯗꯤ ꯑꯗꯨꯒꯨꯝꯕꯗꯣ ꯌꯥꯝ ꯈꯪꯒꯟꯕꯅꯦꯕ ꯑꯩꯈꯣꯏꯒꯤꯅ ꯑꯃꯨꯛ ꯍꯣꯏ ꯆꯥꯕ ꯌꯥꯕ ꯌꯥꯗꯕ ꯍꯥꯏꯕ ꯑꯃꯁꯨ ꯌꯥꯝ ꯂꯩꯇ꯭ꯔꯣ
ꯂꯩ ꯑꯗꯨꯗꯨꯅ ꯁꯦ ꯎꯔꯁꯨ ꯆꯦꯡꯒꯨꯝꯅꯦ ꯈꯇꯪ ꯉꯥꯛ ꯍꯥꯢꯔ ꯇꯣꯛꯈ꯭ꯔꯅꯤ ꯑꯧ
ꯆꯦꯡꯒꯨꯝꯗꯁꯨ ꯆꯥꯕ ꯌꯥꯕ ꯂꯦꯡꯕ ꯁꯤꯕ ꯂꯩꯔꯤꯗꯅ ꯑꯗꯨꯅ ꯀꯤꯖꯕꯅꯤꯅ ꯑꯩꯈꯣꯏꯗꯤ ꯈꯪꯕ ꯅꯠꯇꯝꯅꯤꯅ ꯆꯥꯔꯣꯏꯕ ꯃꯣꯏꯗꯤ ꯈꯪꯕꯅꯦꯕ ꯌꯥꯝꯅ ꯃꯣꯏꯗꯤ ꯑꯥꯗ ꯑꯗꯨꯝ ꯍꯦꯛꯄꯅꯤꯅꯅꯦ ꯃꯣꯏꯅ ꯇꯣꯏꯅ ꯑꯗꯨꯝ ꯍꯦꯛꯄ ꯄꯣꯠꯅꯤꯅ ꯃꯣꯏꯗꯤ ꯈꯪꯉꯝꯅꯦꯕ
ꯑꯥ ꯑꯗꯣ ꯁꯨꯃꯥꯏꯅ ꯍꯥꯏꯌꯦ ꯑ ꯍꯥꯏꯗꯤ ꯃꯤꯁꯨ ꯅꯨꯡꯁꯥ ꯌꯥꯏꯔꯗꯤ ꯚꯤꯇꯥꯃꯤꯟ ꯕꯤꯁꯨ ꯃꯅꯨꯡꯗ ꯄꯨꯊꯣꯛꯆꯩ ꯍꯥꯏꯗ꯭ꯔꯥ
ꯎꯝ
ꯑꯗꯨꯃꯥꯏꯅ ꯑꯩꯈꯣꯏꯅꯅꯦꯀꯣ ꯚꯤꯇꯥꯃꯤꯟ ꯕꯤꯖꯦ ꯋꯥꯠꯂꯗꯤꯅꯦ ꯆꯦꯡꯒꯨꯝ ꯆꯥꯎꯌꯦ ꯑꯗꯨꯁꯨ ꯆꯦꯡꯒꯨꯝꯁꯦ ꯍꯦꯛꯑꯦꯗꯅꯀꯣ ꯆꯠ ꯆꯥꯝꯊꯣꯛ ꯈꯣꯠꯇꯣꯛ ꯇꯧꯔꯣ ꯅꯪ ꯊꯣꯡꯅꯕ ꯁꯦꯝ ꯁꯥꯔꯣ ꯑꯗꯨꯒꯅꯦ ꯅꯨꯡꯁꯥꯗ ꯍꯥꯟꯅ ꯐꯧꯒꯗꯕ ꯆꯦꯡꯒꯨꯝꯗꯣ
ꯑꯣ
ꯅꯨꯡꯁꯥꯗ ꯄꯨꯡ ꯑꯃꯃꯨꯛ ꯐꯧꯔꯀꯥꯟꯗ ꯊꯣꯡ ꯇꯥꯔꯒꯗꯤ ꯚꯤꯇꯥꯃꯤꯟ ꯗꯤꯗꯣ ꯌꯥꯝ ꯐꯪꯉꯦꯌꯦ ꯅꯠꯇ꯭ꯔꯗꯤ ꯀꯩꯁꯨꯝ ꯐꯪꯗꯦ ꯚꯤꯇꯥꯃꯤꯟ ꯗꯤꯗꯣ ꯍꯣꯏ ꯃꯥꯏ ꯑꯇꯩ ꯑꯇꯩ ꯀꯥꯟꯅꯕ ꯐꯪꯉꯁꯨ ꯚꯤꯇꯥꯃꯤꯟ ꯗꯤꯗꯨꯗꯤ ꯐꯪꯉꯣꯏꯗꯕ
ꯚꯤꯇꯥꯃꯤꯟ ꯗꯤꯗꯣ ꯐꯪꯅꯕ ꯉꯥꯛꯇꯪ ꯅꯨꯡꯁꯥꯗ ꯌꯥꯏꯕꯤꯌꯣ ꯁꯤꯅꯦꯕ
ꯃꯥꯅꯦ ꯑꯩꯈꯣꯏ ꯃꯤꯁꯨ ꯅꯨꯡꯁꯥ ꯌꯥꯏꯔ ꯄꯨꯊꯣꯛꯄ ꯑꯗꯨꯃꯥꯏꯅ ꯃꯣꯏꯁꯨ ꯅꯨꯡꯁꯥ ꯌꯥꯏꯔꯀꯥꯟꯗ ꯄꯨꯊꯣꯛꯑꯦꯅ ꯍꯥꯏꯕ
ꯑꯣ
ꯑꯗꯨ ꯑꯩꯅ ꯉꯔꯥꯡ ꯅꯍꯥꯟ ꯈꯪꯗꯦ ꯑꯩꯅ ꯍꯥꯏꯔꯤꯁꯤꯅꯦ
ꯈꯪꯉꯦ ꯅꯪꯅ ꯍꯥꯏꯕꯗꯒꯤ ꯈꯪꯉꯦ ꯈꯪꯕꯕꯨꯗꯤ
ꯈꯪꯖꯤꯜꯂꯣ ꯑꯗꯨꯃꯥꯏꯅ ꯁꯤ ꯑꯩꯅ ꯂꯧꯔꯤꯕꯁꯦ ꯕꯥꯏꯑꯣꯅꯦ
ꯍꯣꯏꯅꯦ ꯆꯨꯝꯃꯤꯅꯦ ꯅꯪꯉꯣꯟꯗꯒꯤ ꯉꯥꯛꯇꯗꯤ ꯈꯪꯗꯧꯁꯦ
ꯃꯥꯅꯦ ꯁꯥ ꯉꯥ ꯈꯛꯇ ꯅꯠꯇꯦ ꯑꯩꯅ ꯇꯝꯃꯤꯕꯁꯦ ꯃꯤꯁꯨ ꯌꯥꯎꯔꯤꯕ
ꯃꯤꯖꯨ ꯌꯥꯎꯔꯤꯕ꯭ꯔꯥ ꯑꯗꯨꯗꯤ ꯃꯤ ꯂꯥꯏꯌꯦꯡꯕ ꯍꯧꯔꯣ
ꯃꯤ ꯂꯥꯏꯌꯦꯡ ꯑꯩꯈꯣꯏꯁꯦ ꯄꯥꯔꯠ ꯑꯍꯨꯝ ꯃꯔꯤ ꯊꯣꯛꯅ ꯈꯥꯏꯗꯣꯛꯑꯦꯕ ꯑꯗꯣ ꯃꯤ ꯂꯥꯏꯌꯦꯡꯕꯒꯤ ꯊꯕꯛ ꯇꯣ ꯂꯧꯍꯧꯗ꯭ꯔꯦꯅꯦ ꯑꯩꯗꯤ ꯑꯀꯣꯏꯕꯒꯤ ꯐꯤꯕꯝ ꯂꯧꯔ ꯂꯩꯔꯦꯅꯦ
ꯑꯣ ꯏꯟꯚꯥꯏꯔꯣꯟꯃꯦꯟꯕꯨ ꯅꯨꯡꯁꯤꯖꯕ
ꯑꯗꯨꯃꯥꯏꯅ ꯑꯩꯅꯦ ꯁꯥ ꯉꯥ ꯂꯧꯕꯗ ꯍꯪꯉꯣꯏꯖꯦ ꯈꯔ ꯀꯤꯌꯦꯕꯀꯣ
ꯎꯝ
ꯑꯗ ꯍꯪꯉꯣꯏ ꯂꯦꯟꯕ ꯈꯣꯠꯄ ꯌꯥꯎꯔꯝꯃꯗꯤ ꯑꯩꯁꯦ ꯄꯥꯝꯖꯗꯦ ꯍꯥꯏꯔꯒꯅꯦ ꯍꯧꯖꯤꯛ ꯀꯣꯏꯕꯒꯤ ꯐꯤꯕꯝꯁꯤꯗ ꯆꯠꯄ ꯑꯗꯨꯒꯅꯦ ꯄꯨꯈꯤ ꯁꯤꯒꯤ ꯄꯨꯈꯤꯖꯦꯒꯤ ꯍꯥꯏꯗꯤ ꯄꯣꯠꯊꯣꯛ ꯍꯥꯏꯇꯥꯔꯦꯅꯦ ꯑꯣꯟꯕ ꯌꯥꯎꯋꯦꯕꯀꯣ ꯑꯗ ꯄꯨꯈꯤꯗꯅꯦ ꯄꯣꯠꯊꯣꯛ ꯑꯣꯟꯕ ꯆꯠꯄ꯭ꯔꯥꯕꯨꯅꯦ ꯍꯪꯉꯣꯏꯁꯦ ꯍꯦꯛꯇ ꯊꯝꯅꯥꯗ ꯇꯣꯡ ꯂꯩꯔꯝꯕ ꯍꯦꯛꯇ
ꯑ
ꯍꯪꯉꯣꯏ ꯀꯤꯑꯦꯅ ꯑꯗꯨ ꯂꯧꯔꯨꯔꯒ ꯍꯪꯉꯣꯏ ꯑꯗꯨꯝ ꯊꯦꯡꯅꯔ ꯂꯩꯕꯗꯣ
ꯑꯗꯨꯝ ꯊꯦꯡꯅꯔꯅꯤ ꯍꯪꯉꯣꯏꯗꯤ ꯑꯗꯨꯝ ꯌꯥꯎꯔꯅꯤ ꯅꯪ
ꯑꯁ ꯑꯗꯨꯝ ꯆꯥꯎꯋꯦ ꯍꯥꯏꯕ ꯍꯪꯉꯣꯏꯗꯣ ꯑꯗꯨ ꯈꯪꯉꯒ ꯑꯃꯨꯛ ꯆꯦꯟꯊꯣꯔꯛꯑꯅꯤ
ꯑꯗꯨ ꯑꯗꯨ ꯑꯗꯨꯒꯤꯗꯨꯗ ꯀꯃꯥꯏꯅ ꯅꯪ ꯀꯃꯥꯏꯅ ꯍꯪꯉꯣꯏꯗꯣ ꯂꯦꯟꯗꯣꯏꯅꯣ ꯍꯥꯏꯕꯅꯤꯗ
ꯑꯗꯨꯕꯨꯗꯤ ꯂꯦꯜꯂꯔꯣꯏ ꯑꯗꯣ ꯁꯥ ꯉꯥꯒꯤꯗꯨꯗ ꯗꯥꯏꯔꯦꯛ ꯑꯩꯅ ꯂꯧꯔꯝꯃꯗꯤ ꯂꯦꯟꯗꯣꯔꯤꯕ
ꯎꯝ
ꯑꯗꯣ ꯑꯇꯣꯞꯄ ꯁꯥ ꯉꯥ ꯈꯛꯇꯪ ꯅꯠꯇꯕꯤꯗꯅꯦ ꯑꯩꯈꯣꯏꯒꯤ ꯄꯨꯛ ꯃꯅꯨꯡꯗ ꯂꯩꯕ ꯇꯤꯟ ꯃꯌꯥꯝꯁꯨ ꯂꯩꯗꯅ ꯑꯩꯈꯣꯏꯗ ꯑꯩꯈꯣꯏꯗ ꯁꯩꯗꯥꯡꯕꯗꯣ ꯍꯥꯏꯇꯥꯔꯦꯅꯦ
ꯎꯝ ꯎꯝ
ꯑꯗꯨꯒꯨꯝꯕ ꯁꯩꯗꯥꯡꯕ ꯇꯝꯕꯒꯤ ꯒ꯭ꯔꯨꯞ ꯑꯃꯁꯨ ꯌꯥꯎꯋꯦꯕ
ꯎꯝ
ꯑꯗꯨꯗꯅꯦ ꯍꯪꯉꯣꯏꯁꯦ ꯐꯖꯅ ꯂꯦꯜꯂꯦꯌꯦ ꯍꯧꯖꯤꯛ ꯗꯥꯏꯔꯦꯛ ꯃꯤ ꯁꯥ ꯇꯝꯕꯗꯨꯗꯗꯤ ꯂꯦꯟꯗꯕꯤꯗ ꯒ꯭ꯔꯨꯞꯇꯨ ꯃꯣꯏꯅ ꯑꯃꯗꯨꯗ ꯑꯣꯏꯅ ꯂꯦꯜꯂꯕ ꯍꯪꯉꯣꯏꯁꯦ ꯃꯁꯥ ꯃꯁꯥꯒꯤ ꯑꯃꯃꯝ ꯄꯨꯔꯛꯑꯣꯒ ꯍꯥꯏꯔꯒ ꯐꯥꯔ ꯄꯨꯔꯛꯅꯗꯅ
ꯎꯝ ꯑꯗꯣ ꯑꯉꯥꯡ ꯍꯧꯖꯤꯛ ꯒ꯭ꯔꯦꯖꯨꯋꯦꯁꯟ ꯇꯧꯕ ꯑꯉꯥꯡꯗꯁꯨ ꯍꯪꯒꯣꯏ ꯂꯦꯜꯍꯜꯂꯦ ꯍꯥꯏꯌꯦ
ꯂꯦꯜꯂꯦ ꯑꯩꯈꯣꯏ ꯊꯥꯏꯅ ꯃꯇꯝꯗꯁꯨ ꯂꯦꯜꯂꯦ ꯑꯗꯣ ꯑꯩ ꯌꯥꯎꯗꯦ ꯑꯩ ꯃꯣꯏ ꯂꯦꯟꯗꯣꯔꯦ ꯍꯥꯏꯕꯒꯤ ꯑꯩ ꯍꯜꯂꯛꯑꯦ ꯍꯥꯏꯗꯤ ꯅꯣꯏ ꯇꯍꯧꯔꯣ ꯍꯥꯏꯔꯒ ꯑꯩꯗꯤ ꯍꯪꯉꯣꯏꯗꯣ ꯈꯤꯇꯪꯐꯧ ꯎꯕ ꯌꯥꯗꯦ ꯍꯥꯏꯕ ꯑꯗꯨꯒ ꯀꯥꯏꯗꯒꯤ ꯂꯦꯟꯕꯗꯤ ꯇꯣꯛꯈ꯭ꯔꯣ
ꯑꯩꯁꯨ ꯄꯥꯏꯅꯤꯡꯗꯦ ꯍꯪꯉꯣꯏꯗꯣ ꯃꯁꯥꯗꯣ ꯀꯩꯅꯣ ꯇꯧꯔꯒ ꯍꯥꯏꯗꯤ ꯐꯨꯔꯤ ꯊꯨꯡꯕꯩ ꯇꯥꯏꯞꯇ ꯇꯧꯕ
ꯑꯣ ꯑꯗꯨ ꯌꯥꯝ ꯍꯩꯅꯗꯦꯕ ꯑꯩ ꯍꯩꯅꯗꯦ ꯌꯥꯝꯅ ꯅꯥꯟ ꯅꯥꯟ ꯂꯥꯎꯔꯁꯨ ꯍꯩꯅꯗꯦꯗ ꯑꯩꯗꯤ
ꯍꯣꯏ ꯑꯗꯨꯀꯥꯟꯗ ꯃꯥꯒꯤ ꯀꯨꯇꯔꯨꯛ ꯀꯨꯇꯔꯨꯛ ꯇꯧꯕꯗꯨꯁꯨ ꯂꯩ ꯂꯩ ꯅꯅꯥꯟ ꯂꯥꯎꯕꯗꯨꯅꯦ ꯏꯕꯦꯝꯃ ꯃꯤꯅ ꯆꯥꯅꯔꯤꯁꯦ ꯍꯥꯎꯅ
ꯑꯁ ꯅꯅꯥꯟ ꯂꯥꯎꯕꯗꯨꯅꯦ ꯑꯩꯈꯣꯏꯒꯤ ꯑꯃ ꯄꯨꯈ꯭ꯔꯤꯗꯨꯗ ꯂꯩꯍꯧꯔꯤꯗꯣ ꯌꯥꯝꯅ ꯑꯗꯨꯁꯨ ꯆꯥꯎꯋꯦ ꯈꯨꯠ ꯆꯥꯎꯕ ꯑꯃ ꯏꯃꯥ ꯑꯩ ꯍꯩꯅꯗꯕꯅ ꯑꯩꯒꯤ ꯅꯤꯡꯁꯤꯡꯉꯦ ꯑꯃꯨꯛ ꯇꯧꯔꯛꯑꯅꯨ
ꯑꯗꯨꯗꯨꯅꯦ ꯍꯥꯏꯕ ꯆꯥꯅꯔꯤꯁꯦ ꯇꯣꯡꯁꯥꯡ ꯇꯣꯡꯁꯥꯡ ꯍꯥꯏꯔꯤꯁꯦ ꯑꯗꯨꯅꯦ ꯍꯪꯒꯣꯏ ꯇꯣꯡꯁꯥꯡ ꯍꯥꯏꯗꯣ
ꯃꯣꯏꯅ ꯌꯥꯝ ꯍꯥꯎꯌꯦ ꯑꯗꯣ ꯀꯦꯞꯁꯤꯗꯩ ꯍꯦꯟꯅ ꯍꯥꯎꯋꯦꯌꯦ ꯂꯣꯏꯔꯦ ꯑꯟꯇꯣꯏꯕ
ꯑꯗꯨꯅꯤ ꯍꯥꯎꯋꯦ ꯍꯥꯏꯕꯅ ꯌꯥꯝꯅ ꯑꯗꯨꯗꯣ ꯃꯣꯏꯗꯤ ꯃꯄꯨꯝ ꯃꯄꯨꯝ ꯇꯥꯎꯗꯣꯏꯅꯦꯕ ꯈꯪꯕ꯭ꯔꯥ
ꯏꯃꯥꯎ ꯃꯄꯨꯝꯗ ꯅꯠꯇꯕꯤꯗ ꯄꯤꯁ ꯄꯤꯁ ꯀꯛꯑꯒ ꯄꯤꯔꯛꯑꯗꯤ ꯑꯩ ꯈꯪꯗꯕꯒꯤ ꯆꯥꯎꯁꯨ ꯆꯥꯈꯤꯕꯕꯨꯗꯤ ꯌꯥꯏ ꯑꯗꯣ ꯍꯦꯛꯇ ꯁꯦꯞꯇꯣ ꯇꯧꯔ ꯄꯤꯁꯜꯂꯛꯑꯗꯤ ꯑꯩ ꯗꯤ ꯉꯝꯃꯔꯣꯏ
ꯃꯤ ꯊꯥꯏꯂꯦꯟ ꯂꯣꯝꯗꯒ ꯃꯌꯥꯝ ꯆꯥꯅꯩꯗꯨꯗꯤ ꯑꯗꯨꯒꯨꯝꯕ
ꯑꯧ ꯑꯩꯈꯣꯏꯒꯤ ꯊꯥꯏꯅ ꯃꯅꯤꯄꯨꯔꯤ ꯇꯥꯛꯂꯛꯄ ꯑꯣꯖꯥꯗꯨꯅ ꯃꯥ ꯆꯤꯡꯗ ꯃꯅꯤꯄꯨꯔꯤ ꯇꯥꯛꯄ ꯆꯠꯂꯝꯃꯦꯌꯦ ꯑꯗꯨꯒ ꯍꯪꯒꯥꯥꯡ ꯊꯣꯡꯕꯗ ꯃꯌꯥꯝꯅ ꯍꯥꯏꯅꯕ ꯍꯧꯖꯤꯛꯀꯤ ꯍꯪꯉꯣꯏꯗꯣ ꯌꯥꯎꯔꯝꯃꯦꯗꯅ ꯇꯧꯏꯌꯦ ꯃꯣꯏꯁꯦ ꯉꯥ ꯊꯥꯛꯄꯗꯧꯅ ꯊꯥꯛꯑꯝꯃꯦꯅ
ꯑꯗꯨꯅꯤ ꯊꯥꯛꯑꯦ ꯍꯥꯏꯕꯅꯦ ꯍꯥꯏꯕ ꯃꯣꯏꯗꯤ ꯑꯗꯨꯃꯥꯏꯅ ꯍꯥꯏꯗꯤ ꯑꯗꯨꯃꯥꯏꯅꯒ ꯍꯪꯉꯣꯏ ꯑꯃ ꯑꯅꯤꯒ ꯄꯥꯏꯔꯒ ꯌꯥꯜꯂꯒ ꯆꯠꯈ꯭ꯔꯗꯤꯀꯣ ꯌꯦꯟ ꯑꯅꯤ ꯑꯍꯨꯝ ꯌꯥꯟꯕꯁꯦ ꯃꯉꯥꯏꯔꯦꯌꯦ ꯃꯣꯏꯗꯗꯤ ꯈꯪꯕ꯭ꯔꯥ
ꯑꯁ
ꯍꯥꯏꯗꯤ ꯍꯥꯎꯕꯒꯤꯗꯣ ꯍꯥꯎꯕꯅꯤꯅ
ꯑꯥ ꯆꯥꯛ ꯆꯥꯊꯣꯛꯎꯔꯣ ꯅꯪꯁꯨ
ꯍꯣꯏ ꯍꯣꯏ ꯍꯣꯏ ꯆꯥꯊꯣꯛꯎꯔꯒꯦ ꯊꯝꯃꯦꯀꯣ ꯎꯝ ꯎꯝ